ꯇꯥꯕꯔ ꯅꯨꯡꯉꯥꯏꯔꯕꯔ꯭ꯣ
ꯅꯨꯃꯥꯏꯔꯦ ꯅꯨꯃꯥꯏꯔꯦ
ꯁꯥ ꯆꯥꯕꯗꯒꯤ ꯁꯥ ꯆꯥꯕꯗꯒꯤ ꯍꯦꯟꯅ ꯅꯨꯡꯉꯥꯏꯔꯕ꯭ꯔꯣ
ꯀꯥꯏꯗꯒꯤ ꯁꯥ ꯆꯅ ꯅꯨꯡꯉꯥꯏꯇꯦ ꯅꯨꯡꯉꯥꯏꯇꯦ ꯑꯗꯨꯅ ꯍꯦꯟꯅ ꯃꯤ ꯋꯥꯛꯀꯤꯡ ꯑꯩ ꯉꯥꯁ ꯍꯥꯏꯀꯣ ꯋꯥꯛꯀꯤꯡ ꯆꯦꯜꯂꯒ ꯂꯥꯛꯑꯒ ꯈꯨꯗꯛꯇ ꯆꯥꯛ ꯊꯣꯡꯉꯦꯕꯀꯣ ꯋꯥꯀꯤꯒꯤ ꯂ ꯍ ꯂꯄꯗ ꯏꯦ ꯄꯨꯡ ꯇꯔꯦꯛ ꯇꯥꯒꯗꯧꯔꯦꯕ
ꯎꯝ
ꯃꯝꯕ ꯐꯥꯎꯕ ꯑꯗꯨꯝ ꯁꯥꯟꯅꯩꯑꯕ ꯑꯩꯈꯣꯏꯗ
ꯏ ꯕ꯭ꯂꯥꯏꯟ ꯍꯤꯠꯅꯦꯕ
ꯎꯝ ꯍ ꯕꯣꯜ ꯕꯣ ꯕꯣ ꯑꯣꯗ꯭ꯔꯀꯥꯟꯗ ꯇꯣꯏꯅꯤ ꯑꯗꯨꯅ
ꯑꯗꯨꯅꯤ ꯅꯍꯥꯟ ꯅꯍꯥꯟ ꯅꯨꯃꯤꯗꯥꯡꯗ ꯅꯥꯔꯒ ꯂꯩꯔꯤꯗꯣ
ꯑꯩ ꯉꯁꯤꯗꯤ ꯀꯟꯅ ꯁꯥꯟꯅꯗꯅ ꯑꯗꯨꯝ ꯈꯔ ꯅꯨꯡꯉꯥꯏꯔꯦ
ꯅꯗ ꯀ꯭ꯔꯤꯁ ꯇꯧꯗꯦꯍꯦ ꯉꯔꯥꯡꯗꯤ ꯈꯔ ꯐꯔꯦ ꯑꯁ ꯅꯍꯥꯟꯗꯒꯤ ꯈ꯭ꯋꯥꯡ ꯅꯥꯕ ꯇꯨꯝꯕ ꯌꯥꯔꯦ ꯐꯤꯒ ꯊꯝꯃꯒꯅꯦ ꯑꯗꯨ ꯃꯊꯛꯇ ꯊꯝꯃꯤꯅꯦ ꯁꯞꯄꯣꯔꯠ ꯑꯣꯏꯅꯕ
ꯎꯝ ꯄꯨꯟꯕꯤꯗꯕ
ꯄꯨꯟꯗꯤ ꯄꯨꯟꯗꯦ ꯑ ꯃꯇ꯭ꯔꯁ ꯈꯔ ꯋꯥꯡꯈꯠꯂꯒꯅꯦ ꯐꯤꯗꯣ ꯁꯞꯄꯣꯔꯠ ꯄꯤꯔꯗꯤ ꯅꯨꯡꯉꯥꯏꯗꯅ ꯑ ꯃꯥꯥꯏꯇꯝ ꯃ
ꯎꯝ ꯏ ꯈꯅꯨꯡꯉꯗꯤ ꯑꯗꯨ
ꯉꯁꯤ ꯍꯧꯔꯠꯄꯗ ꯄꯨꯡ ꯅꯤꯄꯥꯜ ꯃꯈꯥꯏ ꯁꯨꯕꯅꯨ ꯃꯄꯥꯟꯅ ꯇꯒꯗꯔ
ꯑꯁ ꯀꯃꯥꯏꯅ ꯇꯨꯝꯃꯤꯅꯣ ꯑꯗꯨꯣꯕꯣ
ꯇꯨꯝꯅꯤꯡꯉꯤꯅꯦ ꯋꯥꯕꯒꯤ ꯍꯧꯒꯠꯄ ꯉꯗ ꯑꯩ ꯉꯔꯥꯡꯁ ꯀꯩꯅꯣ ꯇꯨꯝꯕꯁꯨ ꯊꯦꯡꯉꯅꯤ ꯑꯗꯨ ꯅꯝꯕꯣ ꯁꯥ ꯅꯝꯕ ꯌꯦꯡꯕꯗꯣ ꯑꯩ ꯇꯨꯝꯕꯗ ꯄꯨꯡ ꯑꯃ ꯇꯥꯒꯗꯧꯦꯔꯤꯕ
ꯎꯝ
ꯑꯗ ꯊꯦꯡꯕꯩꯅꯦ
ꯑꯩ ꯑꯣꯏꯔꯗꯤ ꯇꯨꯝꯕꯩ ꯂ
ꯇꯨꯝꯝꯕꯩ ꯌꯥꯔꯦ
ꯎꯝ
ꯇꯅ
ꯑꯩꯗꯤꯒꯣ ꯍꯥꯏꯗꯤ ꯅꯣꯡ ꯉꯟꯗꯗꯤ ꯇꯨꯝꯕ ꯌꯥꯗ꯭ꯔꯦꯕꯏꯗꯤ
ꯑꯣ ꯅꯣꯡꯉꯥꯜꯂꯗꯤ ꯇꯨꯝꯕ ꯌꯥꯗꯕ
ꯎꯝ
ꯌꯥꯝ ꯐꯩꯅ ꯑꯗꯨꯗꯤ ꯍꯥꯏꯗꯤ ꯅꯣꯡꯉꯥꯜꯂꯁꯨ ꯣꯡꯁꯥꯛ ꯊꯣꯛꯑꯒꯁꯨ ꯇꯨꯝꯕ ꯑꯗꯨꯝ ꯅꯨꯡꯉꯥꯏ ꯎꯝ
ꯎꯝ ꯍꯥꯏꯗꯤ ꯑꯌꯨꯛꯇꯣ ꯃꯤ ꯀꯥꯞꯊꯣꯛꯈ꯭ꯔꯗꯤꯀꯣ ꯑꯃꯨꯛꯀꯩꯁꯨ ꯇꯨꯝ ꯇꯨꯝꯕ ꯌꯥ ꯌꯥꯔꯣꯏ ꯑꯩꯗꯤ ꯍꯥꯏꯗꯤ ꯅꯣꯡꯉꯥꯟ ꯊꯣꯛꯈ꯭ꯔꯗꯤ
ꯑꯗꯨꯗ ꯌꯥꯝ ꯐꯔꯕꯅꯦ ꯑꯗ ꯑꯩꯗꯤ ꯅꯣꯡꯉꯥꯜꯂꯒꯗꯤ ꯑꯌꯨꯛ ꯉꯟꯇꯥ ꯍꯧꯒꯠꯄꯗ ꯅꯣꯡ ꯈꯔ ꯉꯥꯟꯕ ꯍꯧꯕ ꯀꯥꯟꯗꯅꯦ
ꯑꯔꯦꯗ ꯍꯧꯒꯂꯔꯦ ꯑ ꯑꯗꯨꯗ ꯈꯨꯠꯇꯨꯝꯕꯗ ꯈꯨꯅꯨꯡꯉꯥꯏꯁꯤꯗ ꯑꯗꯨꯒ ꯑꯅꯤ ꯁꯨꯗ꯭ꯔꯦ
ꯎꯝ
ꯑꯩ ꯉꯁꯥꯏ ꯏꯟꯖꯥꯡ ꯊꯣꯡꯕꯅꯦꯕꯀꯣ ꯏꯟꯖꯥꯡ ꯊꯣꯡꯉ ꯎꯃ ꯑꯁꯥꯡꯕꯗꯣ ꯑꯗꯣ ꯍꯤꯡꯀꯥꯟꯗ ꯍꯥꯞꯀ ꯑꯩ ꯃꯌꯥꯏꯗ ꯀꯛꯑꯦ ꯀꯛꯄꯗꯣ ꯑꯩ ꯈꯨꯠ ꯍꯥꯝꯃꯦꯕꯀꯣ ꯍꯥꯝꯕꯗꯣ ꯐꯖꯅ ꯍꯥꯝꯗꯅ ꯑꯩꯃꯥꯦ ꯍꯨꯃꯥꯟ ꯄꯨꯊꯣꯛꯄ ꯍꯨꯃꯥꯡ ꯇꯩꯔꯨꯕꯗ ꯑꯁ ꯂꯣꯏꯔꯝꯃꯤ ꯏꯟꯖꯥꯡ ꯊꯥꯕ꯭ꯔꯕꯨ ꯑꯩ ꯃꯥꯏ ꯑꯣꯏꯅ ꯁꯥꯔꯦꯦ
ꯑꯁ
ꯑꯗꯨꯗꯒꯤꯗꯒꯤꯦ ꯈꯣꯜꯁꯦ ꯐꯔ ꯑꯍ ꯃꯃꯥꯏꯁꯤꯗ ꯑꯃꯨꯛ ꯏꯁꯤꯡꯅ ꯀꯩꯅꯣ ꯇꯧꯔꯕꯅꯤ
ꯎ ꯎꯝ ꯐꯔꯝꯃꯅꯤꯗꯏꯗꯤ
ꯎꯝ ꯌꯥꯝ ꯑꯗꯨꯗ ꯍꯦꯟꯅ ꯋꯥꯕ ꯑꯃ ꯂꯩ ꯑꯩ ꯍꯥꯏꯒꯦꯀꯣ ꯇꯨ ꯊꯥꯎꯖꯟ ꯇꯨ ꯊꯥꯎꯖꯟ ꯀꯌꯥꯗ꯭ꯔꯥ ꯊꯥꯎꯖꯟ ꯇ꯭ꯋꯦꯟꯇꯤ ꯑꯗꯥꯏ ꯑꯣꯏꯔꯝꯒꯅꯦ ꯑꯩ ꯃꯣꯔꯣꯛ ꯃꯠꯄꯅꯦꯕꯀꯣ
ꯎꯝ
ꯄꯗꯨ ꯎꯣꯔꯣꯛꯒꯤ ꯃꯅꯨꯡꯗ ꯏꯁꯤꯡ ꯃꯍꯤ ꯈꯔ ꯌꯥꯎꯗ꯭ꯔꯣ ꯑꯗꯨꯗ ꯑꯩ ꯃꯦꯠꯄꯅꯦꯕ ꯏꯁꯤꯡꯗꯣ ꯀꯥꯞꯊꯣꯛꯄ ꯀꯊꯄꯗ ꯎꯝꯕꯔꯣ ꯑꯣꯒꯤꯦ ꯏꯁꯤꯡꯅꯦꯕ ꯃꯅꯨꯡꯗ ꯂꯩꯕꯗꯣ ꯑꯩ ꯃꯤꯠꯇ ꯆꯪꯒꯦ ꯑꯁ ꯈꯨꯅꯥꯁꯤ ꯅꯅꯥꯕꯁꯥꯡꯗ ꯁꯤꯤꯅꯤ ꯃ ꯃꯤꯇꯅꯦ ꯆꯥꯡꯂꯤꯗꯨ
ꯎꯝ
ꯅ ꯑꯥꯉ ꯑꯗꯨ ꯍꯦꯟꯅ ꯑꯗꯨꯗ ꯍꯦꯟꯅ ꯁꯥꯕ ꯂꯩꯇ꯭ꯔꯦ ꯃꯔꯣ ꯃꯥꯏꯗ ꯇꯩꯕꯗꯤ ꯑ ꯄꯨꯔꯥ ꯀꯩꯅꯅꯦ ꯌꯥꯝ ꯅꯨꯡꯉꯥꯏꯕꯅꯤ
ꯁꯨ ꯍ ꯑ ꯇ ꯑꯗꯨꯃꯥꯏ ꯇ ꯍꯣꯏ ꯑꯗꯨꯗꯤ ꯣꯔꯣꯛ ꯅꯦꯞꯄ ꯀꯥꯟꯗ ꯅꯦꯞꯄ ꯂꯣꯏꯔꯒ ꯍꯥꯏꯗꯤ ꯍꯦꯛ ꯀꯥꯎꯔꯒ ꯅꯥꯇꯣꯟꯒꯨꯝꯕ ꯄꯥꯏꯕ ꯃꯥꯏꯒꯨꯝꯕ ꯄꯥꯏꯕ ꯑꯗꯨꯅ ꯌꯥꯝ ꯅꯥꯕꯅꯤ ꯋꯥ
ꯎꯝ
ꯑꯁ ꯑꯗꯨ ꯑꯗꯨ ꯅꯕ ꯏꯗꯤ ꯎꯝ
ꯍꯥꯏ ꯤ ꯆꯥꯛ ꯀꯌꯥꯝ ꯌꯥꯝ ꯆꯥꯒꯦ
ꯁꯠ ꯌꯥꯝ ꯆꯥꯒꯦ ꯍꯥꯏꯔꯤꯔꯣ
ꯀꯌꯥꯝ ꯆꯥꯕꯤꯈ꯭ꯔꯒꯦ ꯍꯥꯏꯕ
ꯌꯥꯝ ꯆꯥꯕ ꯑꯣꯏꯗꯦꯗ ꯑꯩ ꯅꯨꯡꯊꯤꯜꯗꯨꯁꯨ ꯆꯥꯛꯈ꯭ꯔꯥ ꯆꯥꯕꯩꯁꯤꯡꯁꯨ
ꯎꯝ ꯅꯪ ꯏꯁꯇꯦꯠꯇ ꯊꯥꯕꯗ ꯀꯥꯏꯗꯨꯅ ꯆꯥꯔꯤꯗ ꯅꯣꯏꯗꯔꯥ
ꯎꯝ
ꯁꯤꯡꯖꯨꯒ ꯏꯁꯇꯦꯇꯁ ꯍꯥꯞꯄꯤꯕ ꯊꯥꯔꯛꯀꯦꯗꯤ ꯈ ꯇꯁꯃꯤ ꯃꯤꯒꯒ ꯀꯩꯅꯣ ꯇꯧꯅꯕ ꯑꯦꯠꯚꯔꯇꯥꯏꯁꯁꯦ ꯀꯟꯅ ꯇꯧꯋꯤ
ꯊꯔ ꯎ ꯆꯥꯍꯟꯅꯤꯡꯗꯕ ꯃꯥꯜꯂꯦ
ꯎꯝ ꯆꯍꯅꯤ ꯍꯧꯖꯤ ꯀ ꯂꯩ ꯅꯪ ꯂꯥꯞꯅ ꯂꯩꯔꯒ
ꯌꯥꯒ ꯄꯤꯖꯕ ꯌꯥꯅ ꯄꯥꯥꯏꯔꯒ ꯂꯥꯄꯌꯥꯕꯅ
ꯃꯤꯁꯤꯅꯪ ꯄꯥꯏꯔꯒ ꯂꯥꯛꯎꯅꯤ
ꯏꯗꯤ ꯄꯥꯏꯕ ꯌꯥꯒꯦꯅꯦ ꯅꯨꯄꯤꯅ ꯄꯥꯏꯒꯗꯕꯅꯤ ꯅꯨꯄꯥꯅ ꯀꯥꯗ ꯄꯥꯏꯕꯅꯦ
ꯎ ꯁꯤ ꯄꯥꯏꯕ ꯌꯥꯔꯗꯤ ꯄꯥꯏꯔꯅꯤ
ꯅꯪ ꯄꯥꯏꯕ ꯌꯥꯒꯅꯤ ꯅꯨꯡꯇ ꯅꯪ ꯄꯥꯏꯕ ꯌꯥꯒꯗꯤ ꯅꯨꯡꯇꯤꯒꯤ ꯑꯌꯨꯛ ꯉꯟꯇꯥ ꯏꯇꯝ ꯅꯅꯨꯡꯕ ꯇꯗꯣ
ꯑꯁ ꯋꯥ ꯉꯥꯡꯉꯨꯗ ꯌꯥꯝ ꯊꯔꯕ ꯋꯥꯗ
ꯉꯁꯤ ꯀꯥꯏ ꯆꯠꯀꯦ ꯎꯝ
ꯏꯝꯂ ꯌꯦꯁꯤꯗꯤ
ꯑꯥ
ꯑꯁ ꯂꯩꯗꯕꯅꯤꯕ ꯊꯗꯤ
ꯃꯤꯗꯤ ꯊꯕꯛ ꯌꯥꯝ ꯐꯕ ꯃꯥꯜꯂꯦ ꯑꯩꯇ ꯆꯠꯇꯕ
ꯑꯪ ꯋꯥ ꯉꯥꯡꯕꯗ ꯌꯥꯝ ꯊꯣꯔꯛꯑꯄ ꯋꯥꯗ
ꯍꯌꯦꯅ ꯈ ꯆꯗꯣꯏꯅꯕ
ꯏꯪꯈꯣꯜꯗ
ꯅꯥꯄꯤ ꯏꯟꯖꯥꯡ ꯑꯦꯟꯖꯥꯡ ꯅꯥꯄꯤ ꯍꯦꯛ ꯖ ꯉꯄꯤ ꯍꯀ ꯍꯥꯏꯔꯣ
ꯎꯝ ꯅꯥꯄꯤ ꯁꯦꯡꯕ ꯆꯠꯇꯣꯏꯕ
ꯑꯩ ꯂꯑꯣ
ꯎꯝ
ꯥꯒ ꯀꯩꯗ ꯑꯗꯨꯅ
ꯂꯥꯛꯑꯒ ꯅꯥꯄꯤ ꯁꯤꯍꯟꯗꯣꯏꯅꯦ
ꯑꯩ ꯅꯅꯥꯄꯤ ꯁꯦꯡꯕ ꯂꯇ
ꯇꯥꯝꯕꯤꯗꯣꯏꯅꯤ
ꯆꯥꯏ ꯆꯥꯏ ꯄꯥꯏꯔꯒ ꯇꯝꯕꯤꯗꯅꯤ
ꯑꯗ ꯑꯙ ꯄꯥꯔꯇꯤꯗꯤ ꯑꯗꯨ ꯇꯝꯃꯒ ꯈꯪꯒꯗꯕ ꯄꯣꯠꯅ ꯄꯕ ꯑꯩꯉꯣꯟꯗ ꯑꯗꯨꯒꯨꯝꯕ ꯑꯗꯨꯒꯨꯝꯕ ꯇꯦꯂꯅ ꯌꯥꯎꯗꯦ ꯑꯩꯉꯣꯟꯗ
ꯎꯝ ꯅꯨꯄꯤ ꯁꯦꯡꯉꯣ ꯍꯥꯏꯔꯒ ꯍꯟꯖꯥꯡ ꯅꯨꯄꯤꯗ ꯂꯣꯏ ꯈꯣꯏꯗꯠꯂꯝꯃ
ꯍꯣꯏ ꯑꯗꯨꯃꯥꯏꯅ ꯇꯧꯈꯤꯗꯣꯏꯅꯦ ꯑꯗꯨꯗ ꯆꯠꯇꯕꯨꯅ ꯐꯔ ꯆꯠꯇꯕꯨꯅ ꯐꯥꯔꯣꯅꯤ
ꯑꯁ ꯀꯔꯤ ꯆꯠꯇꯕꯅ ꯐꯩ ꯀꯩ ꯂꯣꯏꯅ ꯇꯝꯗꯣꯏꯅꯤ ꯂꯣꯏꯅ ꯍꯥꯏꯩꯗꯣꯏꯕ ꯑꯈꯥꯡꯕꯣꯔꯥ
ꯍꯦꯟꯅ ꯍꯦꯟꯅ ꯑꯩ ꯑꯩꯒꯤ ꯑꯗꯨꯒꯨꯝꯕ ꯃꯊꯧ ꯇꯥ ꯑꯩ ꯃꯔꯨ ꯑꯣꯏꯗꯦ ꯍꯧ
ꯄꯥꯝꯖꯅꯤ ꯑꯗꯨꯒꯕ ꯊꯕ
ꯌꯥꯝ ꯄ ꯌꯥꯝ ꯄꯣꯡꯉꯤꯗ
ꯅ ꯑꯗꯨꯒꯨꯝꯕ ꯇꯧꯅꯤꯡꯗꯦ ꯍꯩꯖꯗꯦ ꯍꯥꯏꯔꯗꯤꯀꯣ
ꯎꯝ
ꯑ ꯁꯦꯜ ꯄꯥꯏꯔꯗꯤ ꯀꯩꯁꯨ ꯀꯥꯏꯗꯦꯗ ꯇꯣꯂꯣꯞ
ꯇꯂ ꯆꯥꯏꯔ ꯁꯦꯝꯁ ꯄꯥꯏꯔ
ꯑꯗꯨ ꯆꯥꯗ꯭ꯔꯗꯤ ꯇꯧꯍꯟꯗꯣꯏꯅꯦ ꯑꯗꯨꯒꯒꯨꯝꯕ ꯊ ꯇꯝ ꯌꯥ ꯇꯅ
ꯇꯧꯔꯦ ꯇꯧꯔꯦ ꯀꯗ ꯑꯗꯨ ꯀꯅꯥ ꯇꯧꯕ ꯊꯕꯛ ꯃꯤ ꯦꯟꯖꯦꯛꯀꯤ ꯃꯇꯝ ꯎꯝ ꯆꯥꯎꯣꯛꯈꯠꯂ ꯀꯥꯏ ꯑꯗꯨ ꯐꯕ ꯀꯥꯏꯦ
ꯆ ꯍꯥꯏ
ꯂ ꯆꯂ ꯆꯕꯁꯨꯅꯤ ꯄꯩꯁꯥꯒꯁꯦ ꯀꯩꯅꯣ ꯇꯧꯔꯤꯕ
ꯎꯝ
ꯊꯕꯛ ꯁꯨꯅꯤꯡꯒꯕꯗꯤ
ꯎꯝ
ꯃꯤꯒꯤ ꯃꯤꯅꯥꯏꯗꯣ ꯇꯧꯅꯤꯡꯗꯦ ꯍꯣꯏꯅꯤꯅꯦ ꯑꯩ ꯑꯩꯉꯣꯟꯗ ꯄꯨꯂꯞ ꯁꯔꯕꯅꯦ ꯄ꯭ꯔꯤꯊꯤꯕꯤꯗ ꯂꯩꯕ
ꯎ ꯁꯤꯕꯨ ꯁꯤꯗꯨꯗꯤ ꯊꯦꯡꯅꯔꯤꯕꯁꯤ ꯆꯨꯝꯕ ꯆꯠꯂ
ꯑꯁꯂꯦ
ꯑꯩ ꯋꯥ ꯑꯃ ꯍꯥꯏꯕꯤꯔꯤꯀꯣ
ꯑ
ꯎꯝ ꯏꯆꯦ ꯍꯧꯖꯤꯛ ꯌꯨꯝ ꯄꯥꯟꯈꯤꯕꯗꯣ ꯑꯗꯣ ꯃꯆꯨ ꯑꯗꯨꯝ ꯅꯣꯏ ꯔꯣꯡꯃꯩ ꯑꯣꯏꯕꯅꯦꯕ ꯑꯗꯣ ꯃꯥꯅ ꯌꯨꯝ ꯄꯥꯟꯈꯤꯕꯗꯣ ꯃꯣꯏ ꯏꯃꯨꯡꯗꯣ ꯅꯨꯄꯥ ꯑꯩ ꯏꯃꯨꯡꯗꯣ ꯅꯨꯄꯥ ꯃꯔꯤ ꯔꯤ ꯑꯣꯏꯍꯌꯦ ꯑꯗꯨꯒ ꯃꯆꯤꯟ ꯃꯅꯥꯎꯗ ꯍꯥꯏꯕꯅꯤꯀꯣ ꯃꯆꯤꯜ ꯃꯥꯅꯎꯗꯅꯨꯞ ꯅꯨꯄꯥ ꯃꯔꯤ ꯑꯣꯏꯕ ꯑꯗꯣ ꯅꯨꯄꯤ ꯑꯍꯨꯝꯒꯨꯝꯕ ꯂꯩꯕ ꯃꯥꯥꯡꯂꯦꯕ ꯑꯗꯣ ꯏꯆꯤꯒꯤ ꯅꯨꯄꯥꯁꯤꯅ ꯑꯩ ꯅꯉꯣꯟꯗ ꯍꯥꯏꯈ꯭ꯔꯤꯀꯣ
ꯍꯥꯏꯗꯤ ꯍꯥꯏꯗꯤ ꯍꯥꯏꯗꯦ ꯍꯥꯏꯗꯦ ꯍꯥꯏꯗꯦ
ꯑꯗꯣ ꯌꯨꯝ ꯄꯥꯟꯈꯤꯕꯗꯣ ꯍꯥꯏꯈ꯭ꯔꯦ
ꯑꯉꯥꯡ ꯃꯥꯏ ꯅꯨꯄꯥ ꯑꯉꯥꯡ ꯑꯣꯏ ꯍꯥꯏꯗꯔꯣ
ꯎꯝ ꯑꯣ ꯅꯨꯄꯥꯗꯣ ꯃꯥꯒꯤ ꯅꯨꯄꯥꯗꯣ ꯑꯃꯨꯛ ꯑꯍꯨꯝ ꯁꯨꯕꯅꯦꯕ ꯑꯗꯨꯒꯤ ꯃꯣꯏꯒꯤ ꯑ ꯈ꯭ꯋꯥꯏꯗꯒꯤ ꯑꯍꯟꯗꯨꯅ ꯅꯨꯄꯤ ꯑꯗꯨꯁꯨ ꯅꯨꯄꯤ ꯊꯤꯈ꯭ꯔꯦ ꯇꯣꯉꯥꯟꯅ ꯆꯥꯈ꯭ꯔꯦ ꯑꯗꯨꯒ ꯑꯅꯤꯁꯨꯨꯕꯒꯤꯗꯣ ꯑ ꯑꯅꯤ ꯁꯨꯕꯒꯤ ꯍꯥꯏꯕ ꯑꯗ ꯑꯗꯨꯁꯨ ꯅꯨꯄꯤ ꯊꯤꯈ꯭ꯔꯦꯕ ꯑꯗꯣ ꯅꯨꯄꯤꯗꯣ ꯀꯔꯤ ꯍꯥꯏꯕ꯭ꯔꯥ ꯎꯝ ꯃꯆꯤꯟ ꯌꯥꯝ ꯀꯜꯂꯦ ꯍꯥꯏꯌꯦꯕ ꯑꯗꯣ ꯌꯨꯝꯗꯁꯨ ꯄꯛ ꯂꯩꯇꯦ ꯍꯥꯏꯌꯦ ꯆꯥꯛ ꯏꯁꯤꯡ ꯆ ꯒꯨꯝꯕꯁꯨ ꯊꯣꯡꯗꯦ ꯍꯥꯏꯌꯦꯕ ꯑꯗꯣ ꯑꯌꯨꯛ ꯉꯟꯇꯥ ꯉꯟꯇꯥ ꯑꯗꯨꯝ ꯍꯧꯒꯠꯂꯒ ꯊꯕꯛ ꯑꯃ ꯇꯧꯕ ꯑꯗꯨꯝ ꯆꯥꯏꯈꯤ ꯍꯥꯏꯕ ꯑꯗꯨꯒꯤ ꯏꯆ ꯏꯆꯦꯅ ꯍꯥꯏꯕꯅꯦꯕꯀꯣ ꯎꯝ ꯍꯧꯖꯤꯛ ꯃꯣꯏ ꯃꯥꯒꯤ ꯃꯅꯦꯝꯗꯨꯅꯀꯣ ꯃꯅꯦꯝꯕꯣꯛꯇꯨꯅ ꯍꯥꯏꯔꯛꯄ ꯎꯝ